ꯍꯜꯂꯣ
ꯑ
ꯄꯀ
ꯍꯥꯥ
ꯇꯕ꯭ꯔ
ꯂꯩ ꯅꯪꯒꯤ ꯈꯣꯟꯁꯥ ꯍꯥꯟ ꯇꯞꯄꯤ ꯀꯩꯒꯤꯅꯣ
ꯑꯁ ꯑꯩꯒꯤ ꯅꯦꯠꯋꯥꯛꯅ ꯑꯣꯏꯔꯝꯅꯦ ꯈꯔ ꯅꯨꯡꯉꯥꯏꯕꯀꯣ ꯅꯦꯠꯋꯥꯛꯇꯣ ꯍꯧꯖꯤꯛꯁꯦ ꯅꯨꯡꯉꯥꯏꯔꯦ ꯑꯃꯨꯛ
ꯍꯥꯎꯁ ꯚꯂꯨꯝꯗ ꯐꯨꯜꯅꯦ ꯀꯩꯅꯣ ꯇꯞꯄꯤꯅꯦ
ꯑꯣ ꯈꯪꯗ꯭ꯔꯤꯅꯦ ꯑꯩꯗꯤ ꯀꯩꯗꯧꯕꯒꯤꯔꯀꯣ
ꯍꯣꯏ
ꯀꯩꯗꯧꯕ꯭ꯔꯥ ꯅꯣꯛꯔꯒ ꯂꯩꯌꯦ ꯁꯤ ꯅꯨꯄꯤꯁꯤ ꯑꯁ ꯅꯪꯁꯨ ꯀꯣ ꯀꯣꯜꯗꯤ ꯌꯥꯝ ꯉꯥꯡꯉꯤꯀꯣ
ꯑꯁ ꯉꯥꯡꯝꯕꯅꯦ ꯍꯤꯞꯄꯒ ꯂꯩꯕꯅꯦ ꯏꯁꯥ ꯅꯨꯡꯉꯥꯏꯇꯕꯒꯤ
ꯑꯣꯁ ꯅꯨꯡꯉꯥꯏ ꯀꯩꯒꯤꯔꯣ
ꯏꯁꯥꯁꯦ ꯁꯥꯒꯠꯄ ꯑꯗꯨꯒꯒ
ꯎꯝ ꯅꯣꯡꯁꯥ ꯁꯥꯃꯟꯕꯒꯤꯅꯦ ꯑꯗꯨꯗꯣ
ꯑꯣꯏꯔ ꯃꯥꯔ ꯎꯝ
ꯎꯝ
ꯗꯥꯛ ꯆ ꯑꯕꯣ
ꯑ ꯆꯈ꯭ꯔꯦ ꯉꯁꯥꯏꯅ
ꯑꯩ ꯈ ꯃꯦꯟ ꯑꯈꯥ ꯑꯕ ꯆ
ꯑꯣ ꯍꯥꯎꯅꯦ
ꯍꯥꯎ ꯄꯨꯥ ꯍꯥꯥꯎꯗꯔ ꯈꯪꯗ
ꯃꯨ ꯆꯥꯏ ꯉꯁꯤ
ꯅꯪꯗꯤ ꯌꯨꯝ ꯂꯥꯛꯅꯤꯡꯗꯕ꯭ꯔꯣ
ꯑꯁ ꯂꯥꯛꯥꯎꯄ ꯇꯔꯂꯦ
ꯀꯩꯒꯤ
ꯑ ꯁꯤꯗ ꯅꯅ ꯋꯥꯅꯤꯒ
ꯑꯁ
ꯂꯥꯛꯁꯨ ꯀꯩꯁꯨ ꯇꯧꯅꯤꯉꯥꯏ ꯂꯩꯇꯦ
ꯁꯣꯛꯑꯌꯦꯦ ꯅꯪꯁꯨ ꯃꯄꯥꯟ ꯂꯝꯗ ꯆꯠꯀꯗꯤ ꯍꯥꯏꯌꯦꯅ ꯇꯥꯏꯀꯣ
ꯑꯩ ꯆ ꯂꯣꯏ ꯍꯦ
ꯀꯁꯤꯅꯥ
ꯎꯝ ꯇꯂꯦ
ꯆꯠꯅꯤꯡꯉꯥꯏ ꯃꯥꯟꯕꯀꯣ ꯑꯗꯨ ꯀꯩꯒꯤ
ꯑꯗꯨꯝ ꯇꯟꯕ ꯍꯥꯏꯕ ꯇꯥꯔꯦ ꯁꯤꯗꯅ ꯂꯩꯕꯅ ꯅꯨꯡꯉꯥꯏ
ꯎꯝ ꯅꯨꯡꯉꯥꯏꯔꯣ ꯅꯪ ꯒꯤ ꯕꯣꯏ ꯐ꯭ꯔꯦꯟ ꯂꯩꯕꯅꯤꯅꯀꯣ
ꯇꯅꯤꯗꯤꯗꯣ
ꯆꯅꯤꯡ ꯆꯥꯅꯤꯡꯕꯁꯨ ꯐꯪꯉꯦ ꯀꯥꯏꯅ ꯎꯝ
ꯂꯣꯏ ꯐꯪꯕꯅꯤꯅꯅꯦ ꯇꯥꯡꯁꯨ ꯇꯥꯡꯉꯕ ꯃꯤꯦꯗꯤꯌꯝ ꯍꯣꯡꯉꯁꯨ ꯐꯪꯕꯅꯨꯡꯉꯥꯏ ꯀꯇ꯭ꯔꯣ
ꯔꯁꯤꯗꯤ ꯀ ꯍ ꯔꯁꯤꯗꯤ ꯗꯤ ꯂꯧꯁꯨ ꯆꯠꯇꯦ ꯆꯠꯅꯤꯡꯗꯕꯒꯤ ꯑꯁ ꯆꯥꯅꯤꯡꯕꯗꯣ ꯉꯔꯥꯡ ꯆꯠꯂꯒ ꯑ ꯈꯣꯡ ꯈꯣꯏꯗꯣ ꯂꯣꯏꯅꯃꯛ ꯅꯥꯏ
ꯅꯨꯡꯉꯥꯏꯔꯝꯅꯤ ꯀꯩꯅꯂ ꯆꯄꯁꯨ
ꯑꯁ ꯂꯝꯕꯤꯗꯣ ꯁꯥꯡꯕꯅꯤꯅꯀꯣ ꯑꯁ ꯋꯥꯕꯗꯣ
ꯑꯣ ꯑꯔꯅꯤ ꯀꯣꯏ ꯀꯣꯏ ꯀꯨꯏꯅ ꯆꯠꯇꯕꯒꯤꯁꯨ ꯋꯥꯕꯅꯦ
ꯎꯝ ꯑꯗꯨꯁꯨ ꯑꯣꯏꯌꯦꯦ ꯅꯪꯉꯣꯟꯗ ꯖꯪꯒꯜ ꯃꯈꯣꯟꯒꯤꯗꯣ ꯇꯥꯕ꯭ꯔꯥ
ꯑꯥ
ꯑꯩꯒꯤ ꯕ ꯀꯩꯅꯣ ꯕꯦꯛꯒ꯭ꯔꯥꯎꯟ ꯅꯣꯏꯁꯇꯣ ꯇꯥꯕ꯭ꯔꯥ ꯍꯥꯏꯕ
ꯇꯥꯗꯦꯗ
ꯇꯥꯗꯦꯀꯣ ꯑꯣ
ꯎꯝ ꯅꯣꯏ ꯀꯅꯥꯅꯥꯅꯣ ꯃꯤ ꯌꯥꯝꯕ꯭ꯔꯣ ꯂꯩꯕꯗꯣ
ꯍꯧꯖꯤꯛꯔꯣ
ꯑꯝ
ꯋꯥꯝꯗ ꯂꯩꯅꯦ
ꯍꯣ ꯌꯥꯝ ꯅꯨꯡꯉꯥꯏꯅꯦ
ꯅꯨꯡꯉꯥꯏꯇ꯭ꯔꯤꯗ ꯄꯨꯟꯁꯤ
ꯀꯣꯏꯔꯛꯑꯣꯗꯅ
ꯄꯩꯁꯥ
ꯄꯩꯁꯥ ꯂꯩꯗ꯭ꯔꯁꯨ ꯆꯠꯄ ꯌꯥꯏꯅ ꯀꯩꯅꯣ ꯈꯣꯡꯅ ꯆꯠꯂꯣꯏꯔꯦ ꯀꯩꯅꯣ
ꯑꯁ ꯑꯃꯨꯛꯀꯨꯝꯔꯗꯤ ꯁꯤꯒꯅꯤꯍꯦ ꯑꯩ ꯂꯧ ꯆꯠꯄ ꯄꯥꯎ ꯁꯤꯒꯗꯧꯔꯦ
ꯐꯣꯟ ꯆꯠꯄꯗꯨꯁꯨ ꯅꯨꯡꯉꯥꯏꯕꯅꯦ ꯋꯀꯤꯡ ꯑꯣꯏꯅꯝ
ꯈꯔꯗꯤꯗꯤ ꯅꯨꯡꯉꯥꯏꯌꯦ ꯑꯗꯨꯒ ꯋꯥꯁꯨ ꯋꯥꯏꯑꯦ ꯉꯁꯥꯏ ꯏꯃꯥꯟꯅꯕ ꯀꯣꯜ ꯇꯧꯔꯛꯄ꯭ꯔꯥ ꯅꯪꯉꯣꯟꯗ
ꯇꯧꯔꯛꯇꯦ
ꯆꯧꯣꯔꯥꯛꯇ ꯀꯣ
ꯎꯝ
ꯀꯧꯔꯛꯑꯣ ꯍꯥꯏꯅ ꯑꯩꯅ ꯄꯤꯈ꯭ꯔꯕꯅꯦ ꯅꯪꯒꯤ ꯅꯝꯕꯔꯗꯣ
ꯑꯣ ꯀꯩꯁꯨ ꯀꯥꯏꯅꯦ ꯇꯧꯔꯛꯇꯦꯅ ꯍꯧꯖꯤꯛ ꯐꯥꯎꯗꯤ ꯑ ꯉꯁꯥꯏꯒ ꯍꯤꯞꯄ ꯈ ꯂꯩꯦ
ꯎꯝꯝ ꯅꯪ ꯅꯥꯏꯌꯦꯦ ꯍꯥꯏꯔꯒ ꯃꯥꯟꯗꯦꯍꯦ ꯅꯥꯕ ꯃꯥꯟꯗꯦ
ꯑꯁ ꯃꯥꯟꯗꯕꯅꯦ ꯈꯣꯟꯖꯦꯜꯔꯗꯤꯀꯣ ꯏꯁꯥꯥꯁ ꯏꯁꯕ ꯑꯗꯨꯅ ꯉꯝꯃꯦꯕ
ꯑꯣ ꯑꯗꯨ ꯑꯣꯏꯔꯝꯃꯗꯤ ꯑꯗꯨꯒꯤ
ꯏꯁꯥ ꯁꯥꯒꯠꯂꯒ ꯌꯥꯝ ꯇꯟꯕꯗꯣ ꯑꯗꯨꯃꯥꯏꯅ ꯑꯣꯏꯌꯦꯕ
ꯂꯩꯅꯤꯀꯣ ꯕꯔꯥ
ꯎꯝ ꯎꯝ
ꯅꯨꯡꯉꯥꯏꯗꯅꯦ
ꯇꯨꯝꯕ ꯃꯇꯝꯗ ꯅꯪ ꯇꯨꯝꯅꯤꯡꯕ ꯅꯪ ꯇꯨꯝꯅꯤꯡꯕ ꯃꯇꯝꯗ ꯑꯗꯨꯝ ꯇꯨꯝꯕ ꯆꯥꯅꯤꯡꯕ ꯑꯗꯨꯝ ꯆꯥꯕ
ꯆꯥꯛ ꯊꯣꯡꯕꯁꯨ ꯇꯟꯕꯅꯤ ꯃꯔꯛ ꯃꯔ
ꯎꯝ ꯑꯗꯨ ꯑꯣꯏꯜꯁꯤ ꯎꯝ ꯑꯗꯨ ꯑꯣꯏꯔꯁꯨ ꯂꯩꯕꯗꯤ ꯅꯨꯡꯉꯥꯏꯕꯅꯦ ꯏꯊꯟꯗ ꯂꯩꯕꯗꯅ
ꯅꯨꯡꯉꯥꯏꯌꯦꯦ ꯐ꯭ꯔꯤ ꯑꯣꯏꯕꯅꯤꯅꯀꯣ
ꯅꯪꯗꯤ ꯃꯩꯇꯩꯂꯣꯟ ꯌꯥꯝ ꯍꯩꯌꯦꯀꯣ
ꯍꯥꯏꯗꯤ ꯍꯦ
ꯑꯩꯗꯣ ꯂꯨꯕ ꯈꯣꯏꯗꯣ ꯌꯥꯝ ꯍꯩꯅꯅꯕꯅꯤꯅꯦꯀꯣ ꯌꯥꯝ ꯉꯥꯡꯉꯅꯨꯀꯣ
ꯋꯥ ꯍꯥꯏꯩꯗꯤꯒ ꯏꯆꯝ ꯆꯝꯅ ꯉꯥꯡꯒꯗꯧꯕꯅꯦ ꯀꯩꯅꯣ
ꯅꯪꯗꯤ ꯑꯗꯨꯝ ꯑꯗꯨꯝ ꯂꯩꯕꯅꯤꯅ ꯌꯥꯝꯅ ꯈꯪꯒꯅꯤ
ꯑꯁ ꯂꯩꯥꯏꯔ ꯆꯃꯤꯇꯂꯣꯄꯉꯪꯕꯤꯔ
ꯑꯩꯈꯣꯏꯗꯤ ꯂꯥꯛꯑꯦ ꯃꯩꯗꯤ ꯔꯤꯒꯨꯂꯔꯅꯦ ꯑꯩꯈꯣꯏꯅꯤ
ꯑꯈꯣꯏ ꯁꯤꯗ ꯀꯣ
ꯃꯨꯠꯄ ꯍꯥꯏꯔꯗꯤ ꯔꯤꯆꯥꯔꯖꯀꯨꯝꯕ ꯂꯣꯏꯔꯀꯥꯟꯗ ꯃꯨꯠꯄ ꯑꯗꯨ ꯅꯠꯇ꯭ꯔꯒ ꯃꯨꯠꯇꯤ
ꯅꯣꯡ ꯆꯨꯕ꯭ꯔꯥ
ꯍ ꯁꯥ ꯀꯟꯅ ꯁꯥꯔꯦ
ꯍꯧꯖꯤꯛ ꯑꯁꯤꯗꯤ ꯅꯣꯡ ꯆꯨꯔꯒ ꯂꯩꯌꯦ
ꯑ ꯑꯃꯨꯛꯀ ꯁꯥꯠꯅꯣ ꯑꯃꯨꯛꯀ ꯆ ꯇꯧꯕꯒꯤꯅꯦ ꯀꯅꯅꯨꯡꯉꯥꯏꯗꯔꯤꯁꯦ
ꯁꯤꯖꯟꯁꯨ ꯑꯗꯨꯝ ꯆꯦꯟꯖ ꯇꯧꯕꯒꯤꯅꯦ ꯅꯣꯡ ꯀꯟꯅ ꯑꯗꯨꯝ
ꯍꯣꯏ ꯑꯗꯨꯃꯥꯏꯅ ꯑꯣꯏꯕꯒꯤ ꯌꯥꯗꯦ
ꯅꯪꯗꯤ ꯅꯃꯥꯟꯅꯕꯤ ꯈꯣꯏꯗ ꯀꯣꯏꯕ ꯆꯠꯄ꯭ꯔꯥ
ꯔꯣꯃꯅꯗ ꯑꯗꯨꯝ ꯇꯃꯤ ꯂꯩꯦ ꯀꯣꯏ ꯕꯆꯥ ꯄꯇꯥ ꯅ
ꯍꯥ
ꯐꯔꯤ ꯂꯌꯦ ꯐꯔꯤꯗ ꯂ
ꯐ꯭ꯔꯤꯗ ꯂꯩꯕ꯭ꯔꯥ ꯅꯨꯡꯉꯥꯏꯅ
ꯆꯥꯕꯒ ꯇꯨꯝꯃꯒ ꯑꯁ ꯇꯜꯂꯗꯤ ꯑꯃꯒ ꯇꯨꯝ ꯇꯧꯕꯅ
ꯅꯍꯥꯟꯅꯤ ꯇꯧꯔꯝꯃꯦ ꯍꯟꯗꯛ ꯇꯧꯁꯦ ꯉꯥꯛꯇ ꯊꯥꯒꯦꯅꯦ ꯏꯁꯥ
ꯎꯝ ꯄꯣꯊꯥꯎꯝ ꯅꯪꯒꯤ ꯏꯁꯥꯅ ꯐꯥꯔꯁ ꯄ꯭ꯔꯥꯏꯌꯣꯔꯤꯇꯤ ꯍꯥꯟ ꯃꯅꯤ
ꯎ
ꯏꯁꯥ ꯐꯠꯇ꯭ꯔꯗꯤ ꯅꯨꯡꯉꯥꯏꯗꯨꯅꯀꯣ
ꯆꯥꯛꯁꯥꯕꯁꯨ ꯅꯅꯨꯡꯃꯥꯏꯇꯦ ꯑꯩ ꯅꯣꯏꯗꯤ ꯊꯔꯣꯏ ꯈꯨꯟꯕ ꯆꯠꯇ꯭ꯔꯣ
ꯑꯁ ꯆꯠꯂꯤꯍꯦ ꯑꯗꯨꯒꯨꯝꯕ ꯑꯩ ꯆꯠꯅꯤꯡꯉꯥꯏꯗꯣ
ꯑꯁ ꯃꯇꯝ ꯍꯦꯟꯅ ꯅꯨꯡꯉꯥꯏꯊꯣꯛꯑꯒ ꯆꯠꯄ ꯌꯥꯏꯅꯦ
ꯅꯍꯥꯟ ꯅꯍꯥꯟꯗꯣ ꯀ꯭ꯂꯥꯁ ꯀꯌꯥꯗ꯭ꯔꯥ ꯀꯥꯎꯈ꯭ꯔꯦ ꯀ꯭ꯂꯥꯁ
ꯑꯗꯨꯒꯤꯀꯣ ꯑꯗꯨ ꯑꯗꯨꯋꯥꯏꯗꯒꯤ ꯆꯠꯅꯤꯡꯉꯥꯏꯗꯣ ꯀꯤꯈ꯭ꯔꯕ
ꯑꯣ ꯑꯗꯨꯗꯤ ꯆꯠꯂ ꯔꯅ
ꯈꯣꯡꯁꯨ ꯐ ꯌꯥꯗꯕꯅꯤ
ꯑꯩꯗꯤ ꯑꯩꯈꯣꯏ ꯅꯍꯥꯟꯗꯣ ꯏꯃꯥꯟꯅꯕ ꯑꯩꯈꯣꯏ ꯊꯔꯣꯏ ꯈꯨꯝꯕ ꯆꯠꯂꯦꯅ ꯑꯩꯒꯤ ꯈꯤꯇꯪ ꯄꯤꯌꯣꯅ ꯍꯣꯔꯦꯟ ꯆꯥꯗꯣꯏꯅꯦ ꯊꯣꯛꯑꯅ ꯑꯩ ꯍꯟꯗꯛ ꯆꯍꯤꯒꯤ ꯊꯣꯔꯣꯏ ꯆꯥꯗ꯭ꯔꯤ ꯍꯔꯆꯥ ꯑꯔꯅꯤ ꯍꯥꯥ
ꯇꯥꯕ꯭ꯔꯥ ꯆꯕꯤ
ꯇꯥꯏꯌꯦꯦ
ꯇꯥꯕ꯭ꯔꯥꯍꯤꯦ
ꯇꯥꯗꯕ꯭ꯔꯣ ꯍꯥꯥ ꯇꯥꯕ꯭ꯔꯣ ꯇꯥꯗꯕ꯭ꯔꯣ ꯅꯦꯠꯋꯛꯁꯦ ꯅꯨꯡꯉꯥꯏꯇꯕ ꯃꯥꯜꯂꯤꯅꯦ ꯇꯌꯦꯦ ꯇꯥꯖꯕ꯭ꯔꯣ
ꯅꯪꯒꯤ ꯈꯣꯟꯖꯦꯜꯗꯣ ꯐꯖꯅ ꯇꯥꯗꯦ
ꯅꯦꯠꯋꯥꯛ ꯅꯨꯡꯉꯥꯏꯇꯕꯒꯤ ꯑꯣꯏꯔꯝꯅꯤ ꯅꯦꯠꯋꯥꯛ ꯅꯨꯡꯉꯥꯏꯇꯕꯒꯤ ꯇꯠꯄ ꯃꯥꯜꯂꯦ
ꯅꯪ ꯍꯥꯏꯕꯗꯣ ꯇꯥꯗꯦ ꯍꯥꯏꯕ
ꯀꯩ ꯑꯣꯏꯖꯔꯣ ꯅꯤꯡꯋꯡꯅ ꯑꯣꯏꯔꯕꯅꯤ ꯀꯩꯗꯧꯔꯤꯅꯣ ꯍꯧꯖꯤꯛ ꯐꯝꯃꯤꯔꯣ ꯂꯦꯞꯄꯤꯔꯣ ꯍꯤꯞꯄꯤꯔꯣ
ꯖꯥꯖꯥꯅꯤ ꯍ ꯉꯥꯡꯁꯨ ꯉꯥꯡꯗꯦ ꯑꯩꯅ ꯇꯥꯗꯕꯒꯤꯔ ꯈꯪꯗ꯭ꯔꯦꯀꯣ
ꯑꯩꯗꯤ ꯇꯥꯏꯌꯦ ꯅꯪꯈꯣꯟꯁꯦ ꯐꯖꯅ ꯇꯥꯏ ꯑꯩꯒꯤ ꯅꯪ ꯈꯣꯟꯖꯦꯜ ꯇꯥꯏꯅꯦ ꯇꯥꯗꯝ
ꯈꯔꯣꯏ ꯈꯨꯟꯕ ꯆꯠꯄ ꯅꯃꯥꯟꯅꯕ ꯑꯩꯈꯣꯏꯗꯣ ꯌꯥꯝ ꯄꯨꯔꯛꯄ꯭ꯔꯥ
ꯀꯩ ꯍꯥꯏꯕ ꯇꯥꯕꯣ ꯇꯥꯗꯕ꯭ꯔꯣ ꯍꯜꯂꯣ ꯍꯜꯂꯣ ꯅꯦꯠꯋꯥꯛ ꯅꯨꯡꯉꯥꯏꯇ꯭ꯔꯣ ꯃꯥꯉꯂꯦ
ꯍ ꯅꯪ ꯉꯥꯡꯕ ꯉꯥꯡꯗꯕꯒꯤꯔꯥ ꯈꯪꯗ꯭ꯔꯦꯀꯣ ꯅꯪꯒꯤ ꯈꯣꯟꯖꯦꯜꯁꯨ ꯐꯖꯅ ꯇꯥꯗ
ꯑꯩꯗꯤ ꯉꯥꯡꯉꯦꯍꯦ ꯀꯩꯒꯤꯅꯣ ꯋꯥꯛꯅ ꯑꯣꯏꯔꯝꯃꯅꯦ ꯅꯪꯅ ꯉꯥꯡꯕ ꯑꯩꯅ ꯇꯥꯕ ꯑꯩꯅ ꯉꯥꯡꯕꯗ ꯅꯪꯟꯅ ꯇꯥꯗꯕ
ꯇꯥꯕ꯭ꯔꯣ
ꯇꯥ ꯍ ꯀꯩ